ꯇꯥꯕ꯭ꯔꯥ
ꯇꯥꯕ꯭ꯔꯣ
ꯇꯥꯏꯌꯦ ꯎꯝ
ꯆꯥꯛ ꯆꯥꯔꯕꯣ
ꯉꯁꯤ ꯆꯥꯛ ꯆꯥꯗ꯭ꯔꯦ ꯑꯩꯈꯣꯏ
ꯆꯥꯛ ꯆꯥꯗꯦ ꯀꯩ ꯆꯥꯔꯨꯏ
ꯆꯥꯗ꯭ꯔꯦ ꯍꯣꯏ ꯆꯔꯥ ꯋꯥꯟꯕꯗꯣ ꯊꯦꯡꯉꯦꯕ ꯊꯦꯡꯅ ꯂꯥꯛꯄꯒꯤ ꯆꯥꯗ꯭ꯔꯦ ꯊꯣꯡꯅꯤꯉꯥꯏꯁꯨ ꯇꯟꯕ ꯑꯃꯨꯛꯀ
ꯂꯨꯁꯤ ꯈꯣꯏ ꯆꯠꯄ꯭ꯔ
ꯍꯥꯥ
ꯅꯆꯦ ꯈꯣꯏꯗ ꯆꯠꯄ꯭ꯔꯣ
ꯑꯥ ꯏꯆꯦ ꯑꯩꯈꯣꯏꯗ ꯅꯠꯇꯦ ꯉꯁꯤꯁꯦ ꯔꯦꯟ ꯊꯤꯅꯤꯡꯉꯥꯏ ꯆꯠꯄꯀꯣ ꯕꯔꯥ ꯌꯦꯡꯅꯤꯡꯉꯥꯏ
ꯑꯆꯥ ꯑꯆꯥ
ꯕꯖꯥꯔꯗ ꯆꯠꯂꯦ ꯑꯗꯨꯒ ꯑꯁ ꯂꯩꯀꯥꯏ ꯌꯥꯝ ꯆꯠꯂꯦꯗ ꯑꯗꯨ ꯊꯦꯡꯅ ꯑꯃꯨꯛ ꯍꯜꯂꯛꯄ ꯑꯗꯨꯒꯤ ꯊꯦꯡꯅ ꯆꯔꯥ ꯋꯥꯟꯕꯒ ꯑꯃꯨꯛ ꯆꯥꯅꯤꯡꯗꯕꯀꯣ
ꯑꯣ ꯑꯩꯈꯣꯏ ꯆꯥꯔꯦ ꯑꯩꯁꯨ ꯑꯩꯈꯣꯏ ꯉꯁꯤ ꯉꯟꯅ ꯆꯥꯔꯦ ꯑꯩꯈꯣꯏ ꯀꯩꯅꯣꯅꯦ ꯑꯥ ꯀꯔꯤ ꯁꯧꯒ꯭ꯔꯤꯗꯣ ꯁꯧꯒꯔꯤ ꯀꯥꯡꯁꯣꯏ ꯆꯥꯔꯦ ꯑꯩꯈꯣꯏ
ꯅꯪ ꯁꯧꯒ꯭ꯔꯤꯗꯤ ꯄꯥꯝꯕ꯭ꯔꯣ
ꯄꯥꯝꯃꯦ ꯍꯣꯏ ꯁꯧꯒꯔꯤꯗꯤ ꯄꯥꯝꯃꯦ ꯑꯗꯨ ꯑꯩꯅ ꯄꯥꯟꯗꯥꯕꯁꯦ ꯕ꯭ꯔꯤꯟꯖꯜ ꯀꯩꯅꯣꯗꯣ ꯈꯥꯃꯦꯟ ꯈꯥꯃꯦꯟ ꯑꯈꯥꯕꯗꯣ ꯑꯁꯥꯡꯕꯒ ꯑꯈꯥꯕꯗꯣ ꯑꯗꯨꯗꯤ ꯄꯥꯝ ꯗ꯭ꯔꯦ
ꯑꯩꯒꯤꯗꯤ ꯁꯧꯒ꯭ꯔꯤꯗꯨ ꯁꯧꯒ꯭ꯔꯤꯗꯒꯤ ꯑꯁꯤ ꯈꯥꯃꯦꯟ ꯑꯁꯦꯟꯕꯒ ꯑꯁꯥꯡꯕ ꯑꯈꯥꯕꯗꯒ ꯑꯗꯨ ꯄꯥꯝꯃꯤꯗ ꯁꯧꯒ꯭ꯔꯤꯗꯒꯤ ꯍꯥꯏꯔꯗꯤ
ꯁꯧꯔꯤ ꯁꯧꯔꯤ ꯄꯥꯝꯃꯦ ꯑꯗ ꯀꯩꯅꯣꯗꯤ ꯈꯥꯃꯦꯟ ꯑꯁꯥꯡꯕ ꯑꯈꯥꯕꯗꯤ ꯌꯨꯝꯗ ꯐꯥꯎ ꯆꯥꯗꯤꯌꯦ ꯆꯥꯔꯤꯁꯦ ꯑꯩꯈꯣꯏ ꯕꯥ ꯈꯛꯇꯅꯤ ꯑꯈꯥꯕꯗꯣ ꯏꯃꯥꯈꯣꯏꯁꯨ ꯆꯥꯗꯦꯕ
ꯍꯣꯏ ꯏꯟꯁꯥꯡꯒꯨꯝꯕꯗꯤ ꯌꯥꯝ ꯇꯣꯏꯅ ꯆꯔꯦꯅꯥ ꯆꯥꯅꯤꯡꯗꯦ ꯑꯗꯨ ꯑꯣꯏꯔꯁꯨ ꯆꯝꯐꯨꯠ ꯇꯧꯔꯒ ꯅꯠꯇ꯭ꯔꯒ ꯀꯥꯡꯉꯧ ꯇꯧꯕꯗꯨꯗꯤ ꯌꯥꯝ ꯍꯥꯎꯋꯤꯅ ꯀꯥꯡꯉꯧ ꯆꯥꯔꯒ ꯇꯧꯕꯗꯣ
ꯈꯪꯗ꯭ꯔꯦ ꯑꯩꯉꯣꯟꯗꯗꯤ ꯑꯗꯨꯝ ꯕꯤꯠ ꯂꯩꯗ꯭ꯔꯦ ꯄꯥꯝꯗ꯭ꯔꯦ ꯌꯨꯝꯗ ꯐꯥꯎ ꯏꯃꯥ ꯃꯩꯗ ꯌꯥꯔꯒ ꯆꯥꯕꯗꯣ
ꯑꯥ
ꯑꯗꯨꯗꯤ ꯏꯃꯥꯈꯣꯏꯗꯤ ꯆꯥꯏꯕ ꯑꯩꯗꯤ ꯊꯦꯡꯐꯥꯎ ꯊꯦꯡꯕꯤꯗꯦꯗ ꯑꯩꯗꯤ ꯆꯥꯅꯤꯡꯗꯦ ꯑꯩꯈꯣꯏ ꯕꯥꯅ ꯄꯥꯝꯕ ꯈꯪꯪꯂꯣꯏ ꯍꯦꯟꯖꯥꯡꯗ ꯀꯛꯇꯕꯤꯗꯀꯣ
ꯎꯝ ꯍꯣꯏ ꯃꯄꯣꯝ ꯊꯝꯂꯒ ꯍꯣꯏ ꯆꯥꯕꯗꯣ ꯑꯩꯗꯤ ꯍꯥꯎꯋꯦ ꯑꯗꯨꯗꯤ ꯑꯗꯨꯅꯦ ꯑꯗꯨꯒ ꯁꯤ ꯀꯥꯡꯁꯣꯏꯒꯤ ꯍꯋꯥꯏꯖꯥꯔꯗꯣ ꯑꯦ ꯀꯥꯡꯁꯣꯏ ꯍꯥꯏ ꯁꯧꯒ꯭ꯔꯤꯒꯤ ꯍꯋꯥꯏꯖꯥꯔ ꯑ ꯑꯗꯨꯒꯤ ꯑꯗꯨꯒ ꯍꯧꯖꯤꯛ ꯍꯥꯏꯕ ꯈꯥꯃꯦꯟꯗ ꯑꯗꯨ ꯑꯁꯥꯡꯕꯗꯣ ꯊꯝꯃꯒ ꯊꯣꯡꯕ ꯑꯗꯨ ꯌꯥꯝ ꯍꯥꯎꯋꯦꯕ ꯀꯥꯞꯇꯕꯤꯗ ꯃꯄꯨꯝꯗꯨꯗ ꯊꯝꯃꯒ ꯈꯪꯗꯦ ꯑꯩꯒꯤꯗꯤ ꯌꯥꯝ ꯍꯥꯎ
ꯇꯣꯏꯅ ꯆꯥꯅꯤꯡꯗꯦ ꯑꯃ ꯑꯥꯃꯔꯛꯀꯨꯝꯕꯗꯤ ꯆꯥꯕ ꯌꯥꯏꯀꯣ ꯀꯥꯡꯁꯣꯏ ꯃꯣꯔꯣꯛ ꯈꯤꯇꯪ ꯁꯥꯔꯒ ꯍꯥ ꯀꯩ ꯍꯥꯏꯕ ꯍꯧꯖꯤꯛ ꯁꯧꯒ꯭ꯔꯤꯒꯤ ꯎꯝ ꯍꯋꯥꯏꯖꯥꯔꯗꯣ ꯑꯗꯨ ꯊꯥꯒ ꯀꯅꯥ ꯀꯥꯏꯗꯨꯅꯨꯅꯦ ꯑꯩ ꯏꯃꯥꯟꯅꯕꯤ ꯃꯃꯥꯅ ꯊꯣꯡꯕꯤꯕꯀꯣ ꯌꯥꯝ ꯍꯥꯎꯅ ꯆꯥꯕꯤꯈꯤꯅꯦ ꯑꯗꯨꯗꯒꯤ ꯆꯥ ꯆꯥꯕ ꯐꯪꯗꯔꯤꯗ ꯀꯩꯅꯣ ꯎꯝ ꯃꯅꯥ ꯑꯃ ꯃꯅꯝ ꯑ ꯀꯪ ꯑꯥ ꯃꯅꯝ ꯂꯩꯕꯗꯣ ꯀꯔꯤ
ꯀꯔꯤꯔ
ꯈꯪꯗ꯭ꯔꯦ ꯇꯤꯡꯈꯪꯒ ꯂꯩꯏ ꯌꯥꯎꯕꯗꯣ ꯃꯇꯥꯏ ꯇꯥꯏꯗ ꯇꯤꯡꯈꯪ ꯌꯥ ꯇꯤꯡꯈꯪ ꯌꯥꯎꯕꯗꯣ ꯃꯅꯥ ꯃꯅꯥ ꯃꯅꯥꯅꯤ ꯃꯅꯥ
ꯏꯁꯇꯥꯔ ꯐꯤꯁ ꯃꯥꯕꯗꯨ
ꯍꯣꯏ ꯍꯣꯏ ꯍꯣꯏ ꯍꯣꯏ ꯍꯣꯏ ꯍꯣꯏ ꯍꯣꯏ
ꯑꯥ ꯑꯥ ꯈꯪꯉꯤ ꯈꯪꯉꯤ ꯍꯣꯏ ꯁꯤꯡꯖꯨꯒꯁꯨ ꯃꯦꯠꯄꯂꯒ ꯆꯥꯕꯗꯣ ꯑꯗꯨꯔꯣ
ꯑꯗꯨ ꯍꯥꯎꯕꯒ ꯆꯥꯕꯗ ꯍꯥꯎꯅꯤ ꯑꯃꯛꯇꯤ ꯆꯥꯕ ꯌꯥꯏꯗꯣ ꯑꯩ ꯎꯝ ꯑꯅꯤ ꯑꯍꯨꯝ ꯆꯥꯔꯗꯤ ꯌꯥꯔꯦ ꯑꯗ ꯑꯩꯗꯤ ꯀꯩꯅꯣꯗꯤ ꯇꯧꯋꯦꯕꯀꯣ ꯑꯦꯂꯔꯖꯤꯛ ꯇꯧꯋꯦꯕ ꯈꯥꯃꯦꯟ ꯑꯁꯥꯕ ꯑꯁꯥꯡꯕꯗꯣ ꯆꯥꯔꯗꯤ ꯑꯩ ꯑꯦꯂꯔꯖꯤ ꯍꯥꯏꯗꯤ ꯑꯜꯁꯔꯒꯨꯝꯕ ꯊꯣꯛꯍꯟꯕꯗꯣ ꯑꯗꯨꯃꯥꯏ ꯇꯧꯋꯦꯕ ꯆꯥ ꯌꯥꯗꯦ ꯆꯥꯗꯤ ꯆꯥꯏꯒꯣ ꯑꯗꯨ ꯑꯣꯏꯔꯁꯨ ꯎꯝ
ꯑꯁ ꯅꯣꯏꯗ ꯉꯁꯥꯏꯗꯣ ꯑꯩꯁꯦ ꯅꯣꯏꯗ ꯆꯪꯁꯤꯔꯃꯣꯍꯥ ꯇꯧꯕꯅꯦꯕ ꯑꯗꯨꯒ ꯑꯉꯥꯡꯁꯨ ꯂꯥꯏꯕꯒꯤ ꯑꯁ ꯑꯩꯈꯣꯏ ꯆꯪꯔꯗꯤ ꯀꯩꯅꯣ ꯌꯥꯝ ꯀꯩ ꯍꯥꯏꯗꯣꯏꯔꯥ ꯐ꯭ꯔꯤ ꯑꯣꯏꯔꯣꯏ ꯍꯥꯏꯕꯒꯤ ꯑꯗꯨ ꯆꯪꯗꯕꯅꯤ
ꯑꯦ ꯆꯪꯉꯣ ꯑꯩ ꯑꯩ ꯉꯁꯤ ꯊꯦꯡꯅ ꯆꯥꯛ ꯆꯥꯏ ꯊꯦꯡꯅꯁꯨ ꯍꯧꯒꯠꯂꯦ ꯑꯗꯨꯒ ꯐꯤꯁꯨ ꯈꯔ ꯁꯨꯋꯦ
ꯊꯦꯡꯅ ꯍꯧꯒꯠꯄꯁꯤꯗꯤ ꯑꯩꯁꯨ ꯍꯦꯜꯂꯝꯒꯅꯤ ꯑꯗꯨꯅ
ꯑꯁ ꯌꯥꯗꯦ
ꯅꯪꯗꯤ ꯕꯣꯜꯒꯨꯝꯕꯗꯤ ꯌꯦꯡꯅꯕ꯭ꯔꯥ ꯕꯣꯜꯁꯦ
ꯉꯔꯥꯡꯗꯤ ꯌꯦꯡꯅꯦ ꯅꯍꯥꯟ ꯌꯦꯡꯉꯦ ꯅꯍꯥꯟ ꯑꯗꯨꯠ ꯑꯗꯨ ꯑꯣꯏꯔꯁꯨ ꯇꯪꯈꯥꯏ ꯈꯛꯇꯅꯦ ꯌꯦꯡꯕ ꯉꯝꯗꯦ ꯍꯥꯏꯗꯤ ꯎꯝ ꯇꯨꯝꯕꯗꯣ ꯃꯇꯝ ꯆꯥꯅ ꯇꯨꯝꯍꯧꯗꯕꯒꯤꯇꯣ ꯑꯗꯨꯝ ꯇꯨꯝꯅꯤꯡꯉꯦꯕ ꯑꯉꯥꯡ ꯑꯉꯥꯡꯖꯨ ꯑꯉꯥꯡꯖꯨ ꯂꯩꯕꯅꯤꯅꯀꯣ ꯑꯉꯥꯡꯗꯣ ꯃꯤꯀꯞ ꯊꯣꯛꯑꯒ ꯃꯥꯒꯤ ꯀꯔꯤ ꯁꯦꯡꯗꯣꯛꯄ ꯑꯗꯨꯗ ꯑꯗꯨꯗ ꯇꯧ ꯇꯧꯕꯒꯤꯒ ꯇꯨꯝꯅꯤꯡꯉꯦꯕ
ꯉꯔꯥꯡꯗꯣ ꯌꯦꯡꯒꯦꯅꯗꯤ ꯈꯟꯕꯅꯦꯕ ꯑꯃꯨꯛꯀꯥ ꯇꯨꯝꯅꯤꯡꯕꯒꯤ ꯇꯨꯝꯊꯣꯛꯈ꯭ꯔꯦ ꯉꯥꯏꯕ ꯉꯝꯗ꯭ꯔꯦ
ꯑꯌꯨꯛꯇꯥ ꯌꯦꯡꯉꯦ ꯑꯩꯖꯤ ꯉꯁꯤ ꯑꯌꯨꯛꯇꯥ ꯌꯦꯡꯉꯦ
ꯑꯣ ꯑꯗꯨꯗꯤ ꯅꯪ ꯉꯟꯅꯥ ꯍꯧꯒꯠꯄ ꯃꯥꯂꯦꯅꯦ ꯑꯌꯨꯛ ꯇꯥ ꯌꯦꯡꯉꯦ ꯍꯥꯏ
ꯑꯌꯨꯛꯗꯣ ꯅꯠꯇꯦ ꯔꯦꯁꯦ ꯑꯥ ꯕ꯭ꯔꯦꯛ ꯃꯇꯪ ꯃꯇꯣꯡ ꯕ꯭ꯔꯦꯛ ꯂꯣꯏꯑꯀꯥꯟꯗꯅꯦ ꯂꯥꯁ ꯑꯋꯔꯅꯦ ꯈꯤꯇꯪꯪ ꯄꯨꯡ ꯑꯥ ꯍꯧꯒꯠꯂꯒ ꯑꯈꯣꯏ ꯑꯉꯥꯡ ꯀꯩꯅꯣ ꯏꯅꯥꯎꯅꯨꯄꯥꯅ ꯕꯣꯜ ꯌꯦꯡꯁꯤ ꯂꯥꯎꯑꯣ ꯂꯥꯎꯑꯣ ꯂꯥꯎꯔꯒ ꯂꯥꯥ ꯌꯦꯡꯉꯦ
ꯇꯤꯚꯤ ꯌꯥꯏꯕꯒꯤꯔꯣ ꯅꯣꯏ
ꯑꯥ ꯐꯣꯟꯗꯅꯦ ꯐꯣꯟꯗ ꯌꯦꯡꯕꯒ ꯇꯤꯚꯤꯗ ꯌꯦꯡꯕꯒ ꯇꯤꯚꯤꯗꯗꯤ ꯊꯨꯏꯅ ꯑꯗꯨ ꯐꯣꯟꯗꯗꯤ ꯇꯞꯄꯤꯅ ꯑꯗꯣ ꯁꯤ ꯂꯩꯀꯥꯏꯒꯤꯁꯦ
ꯇꯣ ꯋꯥꯜꯁꯦ ꯑꯍꯣꯏ
ꯎꯝ ꯀꯩꯅꯣꯗ ꯂꯩꯀꯥꯏ ꯂꯩꯀꯥꯏꯁꯤꯡꯅ ꯌꯦꯡꯕ ꯃꯇꯝꯗꯣ ꯑꯗꯥ ꯒꯣꯜ ꯒꯣꯜꯒꯨꯝꯕ ꯆꯪꯉꯗꯤ ꯌꯦ ꯂꯥꯎꯅꯔꯦꯕ ꯑꯈꯣꯏꯗꯤ ꯑꯈꯣꯏꯒꯤꯗꯤ ꯆꯟꯗ꯭ꯔꯤ ꯅꯦꯋꯥꯛ ꯇꯞꯄꯒꯤꯗꯣ ꯐꯣꯟꯗ ꯌꯦꯡꯕꯩ ꯅꯣꯛ
ꯁ꯭ꯋꯥꯏꯒꯤꯁꯦ ꯅꯦꯋꯥꯛ ꯑꯗꯨ ꯍꯥꯏꯔꯒ ꯅꯣꯏꯒꯤꯖꯦ ꯅꯣꯏꯒꯤꯗ ꯅꯦꯠꯋꯥꯛꯁꯦ ꯐꯥꯏꯚ ꯖꯤ ꯐꯪꯕ꯭ꯔꯥꯅꯦ ꯑꯩꯈꯣꯏꯗꯤ ꯐꯪꯗꯦ
ꯑꯩꯒꯤꯗꯤ ꯐꯪꯉꯦ
ꯀꯩꯒꯤꯔꯀꯣ ꯑꯩꯈꯣꯏꯒꯤꯗꯤ ꯁꯤꯗꯤ ꯐꯪꯗ꯭ꯔꯦꯅꯦ ꯑꯗꯨꯒꯤ ꯅꯍꯥꯟꯗꯤ ꯐꯥꯏꯚ ꯖꯤ ꯐꯪꯕꯅꯤꯅ ꯑꯗꯨꯝ ꯑꯟꯂꯤꯃꯤꯇꯦꯠꯇꯤ ꯅꯍꯥꯟꯅꯦ ꯇꯣ ꯑꯁ ꯑꯁꯤꯗ ꯂꯥꯔꯑꯒ ꯐꯤꯐꯇꯤ ꯄꯥꯔꯁꯦꯟ ꯌꯧꯔꯦ ꯅꯥꯏꯟꯇꯤ ꯄꯥꯔꯁꯦꯟ ꯌꯧꯔꯦ ꯍꯥꯏꯕꯒꯤ ꯉꯔꯥꯡꯗꯨ ꯄꯨꯁꯇꯔ ꯑꯃꯨꯛꯀꯥꯏꯗꯤ ꯀꯥꯞꯄꯅꯦꯕ
ꯎꯝ ꯁꯤꯗ ꯑꯩꯗꯤ ꯐꯪꯉꯦ ꯃꯣꯏ ꯁꯤ ꯋꯥꯏ ꯐꯥꯏꯁꯨ ꯂꯩꯌꯦꯕꯀꯣ
ꯑꯁ ꯐꯩꯅꯦ
ꯋꯥꯏ ꯐꯥꯏ ꯃꯣꯏꯒꯤ ꯑꯗꯨꯝ ꯀꯩꯅꯣ ꯇꯧꯔꯒꯗꯤ ꯌꯦꯡꯉꯤꯅꯦ ꯑꯩꯈꯣꯏ ꯃꯣꯏ ꯋꯥꯏꯐꯥꯏ ꯄꯥꯏꯕꯒꯤ ꯑꯩꯈꯣꯏꯒꯤ ꯅꯦꯠꯋꯥꯛ ꯅꯨꯡꯉꯥꯏꯗꯕꯀꯣ ꯑꯃꯨꯛꯀꯥ ꯋꯥꯏꯐꯥꯏꯗꯣ ꯑꯣꯟ ꯇꯧꯗ꯭ꯔꯥꯗꯤ ꯑꯩꯈꯣꯏ ꯗꯥꯇꯥ ꯈꯛꯇ ꯑꯣꯟ ꯇꯧꯔꯗꯤ ꯌꯥꯗꯦꯕ ꯋꯥꯏ ꯐꯥꯏ ꯑꯗꯨꯝ ꯑꯣꯟ ꯇꯧꯋꯦ
ꯑꯁꯁꯥꯢꯁꯦ ꯅꯦꯠꯋꯛ ꯅꯨꯡꯉꯥꯏꯇꯦ ꯑꯩꯒꯤꯗꯤ ꯐꯥꯏꯚ ꯖꯤꯒꯁꯦ ꯐꯪꯗꯦ ꯐꯪꯗꯤꯅꯦ ꯃꯔꯛ ꯃꯔꯛꯇꯤ ꯐꯪꯉꯦ ꯑꯗꯨ ꯑꯣꯏꯔꯁꯨ ꯀꯩ ꯍꯥꯏꯗꯣꯏꯅꯣ ꯑꯃꯨꯛꯀ ꯐꯣꯔ ꯖꯤ ꯑꯃꯨꯛꯀ ꯇꯥꯏꯑꯦ ꯑꯗꯨꯒꯤ ꯅꯦꯠꯋꯛ ꯇꯨ ꯌꯥꯗ꯭ꯔꯦꯕ ꯄꯦꯔꯥ ꯆꯠꯂꯩꯕ
ꯎ
ꯑꯁ ꯉꯁꯤꯁꯦ ꯐꯤꯅꯦꯛꯁꯦ ꯑꯣꯟꯂꯥꯏꯟꯗꯒꯤ ꯑꯃꯨꯛ ꯑꯣꯗꯔ ꯇꯧꯕ ꯐꯅꯦꯛ ꯍꯥꯏꯔꯒ ꯑꯁꯤ ꯎꯝ ꯀꯣꯇꯟꯒꯤ ꯁꯝꯃꯔꯗ ꯁꯝꯃꯔꯗ ꯍꯥꯞꯄꯗꯣ
ꯃꯣꯔꯦꯒꯨꯝꯕꯒꯤꯗ꯭ꯔꯣ
ꯑꯣ ꯑꯁꯤꯁꯦ ꯀꯣꯇꯟ ꯔꯦꯞ
ꯎꯝ ꯑꯣ ꯑꯣ ꯔꯦꯞꯄꯔꯔꯣ
ꯎꯝ ꯑꯣꯟꯂꯥꯏꯟꯗꯒꯤꯅꯦ ꯋꯥꯟ ꯑꯠꯇꯤ ꯄꯤꯌꯦ ꯀꯃꯥꯏꯅ ꯇꯧꯒꯦ
ꯅꯨꯡꯉꯥꯏꯕ꯭ꯔꯥ
ꯊꯥꯕꯗꯤ ꯑ ꯌꯥꯝꯅꯗꯤ ꯊꯥꯗꯦ ꯊꯥꯗꯦꯗ ꯎꯝ ꯑꯃꯔꯛ ꯁꯨꯔꯗꯤ ꯀꯩ ꯍꯥꯏꯗꯣꯏꯔꯥ ꯀꯩꯅꯣ ꯇꯧꯅꯤ ꯁꯤꯅꯦ ꯁꯦꯠꯂꯒ ꯂꯩꯗꯨꯅꯦ ꯍꯧꯖꯤ ꯁꯦꯠꯂꯒ ꯑꯅꯤ ꯂꯧꯕ ꯏꯅꯥꯎꯅꯨꯄꯤꯒꯤ ꯑꯃ ꯑꯩꯒꯤ ꯑꯃ ꯌꯦꯂꯣ ꯀꯂꯔꯗꯨꯅꯦ ꯁꯦꯠꯂꯒ ꯂꯩꯕꯅꯦꯍ ꯗꯤꯂꯤꯚꯔꯤ ꯆꯥꯔꯖ ꯐꯤꯐꯇꯤ ꯂꯧꯈꯤꯌꯦ ꯍꯣꯏ ꯎꯝ ꯗꯤꯂꯤꯚꯔꯤ ꯆꯥꯔꯖꯁꯦ ꯐꯤꯐꯇꯤ ꯃꯣꯏ ꯂꯧꯈꯤꯕ
ꯎꯝ
ꯁꯦꯠꯉꯥꯏ ꯐꯥꯎ ꯂꯩꯗꯕ ꯐꯅꯦꯛꯁꯦ
ꯐꯅꯦꯛ ꯍꯣꯏ ꯗꯔꯀꯥꯔ ꯌꯥꯝ ꯑꯣꯏꯌꯦ ꯐꯅꯦꯛꯁꯦ
ꯑꯁꯤꯒꯨꯝꯕ ꯐꯅꯦꯛꯁꯦ ꯍꯥꯞꯄ ꯅꯨꯡꯉꯥꯏꯕ ꯀꯣꯇꯟꯒꯤ ꯑꯣꯏꯕꯅꯤꯅꯀꯣ ꯀꯥꯂꯦꯟꯗꯗꯤ
ꯎꯝ ꯑꯁꯨ ꯐꯅꯦꯛ ꯂꯩꯥ ꯇꯦ ꯌꯨꯝꯗꯁꯨ ꯁꯦꯠꯅꯤꯡꯉꯥꯏ ꯂꯩꯇꯕꯅꯦ
ꯃꯃꯜꯗꯣ ꯑꯗꯨꯝ ꯀꯩ ꯍꯥꯏꯗꯣꯢꯅꯣ ꯍꯣꯡꯕꯒꯤꯀꯣ ꯕꯖꯥꯔꯗ ꯄ ꯊꯤꯕꯁꯦ ꯐꯪꯗꯕꯁꯦ ꯁꯤ ꯑꯁꯤꯒꯨꯝꯕ ꯐꯦꯅꯦꯛꯁꯦ ꯀꯣꯇꯥꯟ ꯔꯦꯄꯔꯁꯦ ꯑꯁꯤ ꯏꯃ ꯃꯀꯦꯠꯗ ꯑꯗꯨꯝ ꯊꯤꯔꯒ ꯅꯍꯥꯟꯗꯒꯤ ꯊꯤꯔꯒ ꯀꯣꯏꯊꯤ ꯊꯤꯔꯒ ꯂꯥꯁꯇ ꯑꯃꯨꯛꯀ ꯑꯩꯈꯣꯏꯅ ꯐꯥꯔꯁꯇ ꯊꯤꯕ ꯃꯐꯝꯗ ꯑꯃꯨꯛ ꯂꯥꯛꯑꯒ ꯑꯗꯨꯗ ꯑꯃꯨꯛ ꯂꯩꯕ ꯃꯐꯝꯒ ꯑꯇꯩ ꯑꯁꯦ ꯗꯨꯀꯥꯟ ꯂꯣꯏꯅ ꯆꯠꯂꯦ ꯃꯥꯁꯦ ꯒꯂꯤ ꯀꯩꯅꯣ ꯑꯗꯨꯗ ꯍꯪꯗꯕꯅꯤꯅ
ꯎꯝ
ꯑꯃꯨꯛꯀ ꯑꯣꯟꯂꯟꯗꯒꯤ ꯂꯧꯅꯤ
ꯑꯣꯟꯂꯥꯏꯟꯗ ꯍꯣꯡꯅ ꯐꯪꯉꯗꯤ ꯐꯩꯅ ꯁꯤꯗꯗꯤ ꯇꯥꯡꯉꯅꯤꯌꯦ ꯎꯝ ꯁꯤꯗꯗꯤ ꯑꯁꯤꯗꯗꯤ ꯇꯨ ꯐꯤꯐꯇꯤ ꯑꯗꯨꯃꯥꯏ ꯑꯣꯏꯔꯝꯅꯤꯗ
ꯑꯥ ꯑꯗꯨꯃꯥꯏꯅ ꯑꯣꯏꯔꯝꯒꯅꯤ ꯍꯣꯏ ꯑꯗꯨꯒ ꯐꯤꯒꯤ ꯀ꯭ꯋꯥꯂꯤꯇꯤꯁꯨ ꯂꯩꯌꯦꯀꯣ ꯁꯦ ꯅꯍꯥꯟ ꯑꯩꯒꯤ ꯑꯩꯈꯣꯏ ꯁꯥꯔꯅ ꯑꯃ ꯂꯩꯕꯤꯕꯗꯣ ꯑꯗꯨꯗꯤ ꯐꯤꯁꯦ ꯕꯦꯡꯀꯣꯛ ꯑꯩ ꯏꯟꯗꯣꯅꯦꯁꯤꯌꯥ ꯍꯥꯏꯅ ꯊꯥꯏ ꯑꯗꯨꯗꯗꯤ
ꯏꯟꯗꯣꯅꯦꯁꯤꯌꯥꯒꯤꯗꯣ ꯄꯥꯝꯃꯦ ꯍꯣꯢ ꯎꯝ
ꯐꯤꯗꯣ ꯈꯔ ꯊꯥꯏ ꯑꯗꯨꯒ ꯄꯥꯏꯕ ꯀꯥꯟꯗꯁꯨ ꯀꯩ ꯍꯥꯏꯗꯣꯏꯔꯥ ꯌꯥꯝꯅ
ꯑꯣ ꯖꯪꯖꯪ ꯂꯥꯎꯕ꯭ꯔꯥ ꯖꯪꯖꯪ
ꯎ ꯈꯪꯗꯦ ꯑꯩ ꯑꯗꯨꯝ ꯑꯩꯅ ꯑꯗꯨꯁꯨ ꯌꯦꯂꯣ ꯀꯂꯔꯅꯦ
ꯑꯁ ꯅꯪꯁꯦ ꯌ‌ꯦꯜꯂꯣ ꯌꯥꯝ ꯄꯥꯝꯕ ꯃꯥꯜꯂꯤꯗ
ꯐꯅꯦꯛꯇꯗꯤ ꯍꯣꯏ ꯐꯖꯩ ꯁꯤ ꯁꯤꯒꯨꯝꯕ ꯐꯅꯦꯛꯇꯗꯤ ꯌꯦꯜꯂꯣ ꯀꯂꯔꯁꯦ ꯔꯦꯠꯇꯤ ꯑꯣ ꯔꯦꯠꯇꯤ ꯄꯥꯝꯕꯅꯦꯗ‌ꯣ ꯔ‌ꯦꯠꯗꯣ ꯐꯪꯗꯕꯒꯤ ꯐꯤꯗꯣ ꯏꯟꯗꯣꯅꯦꯁꯤꯌꯥ ꯊꯥꯕꯗꯨꯗꯤ ꯌꯥꯝ ꯐꯩꯕ ꯑꯗꯨꯁꯨ ꯑꯗꯨꯅ ꯇꯥꯡꯕ ꯃꯥꯜꯂꯦ ꯅ‌ꯣꯅꯦꯗꯒꯤ ꯂꯩꯔꯛꯄꯅꯦ ꯍꯥꯏꯗꯣ ꯐꯥꯏꯚ ꯍꯟꯗ꯭ꯔꯦꯠꯔꯣ ꯐꯣꯔ ꯐꯤꯐꯇꯤꯔ ꯑꯣꯏꯔꯝꯅꯤꯗꯨ ꯐꯤꯗꯨꯅ ꯈꯔ ꯇꯣꯉꯥꯟꯕꯗꯨ
ꯇꯥꯡꯕꯅꯤꯗ ꯁ꯭ꯋꯥꯏꯗꯗꯤ ꯁꯣꯝꯗꯗꯤ
ꯎꯝ ꯑꯁꯤ ꯏꯝꯐꯥꯜ ꯑꯗꯨꯗ ꯈꯔ ꯇꯥꯡꯔꯝꯒꯅꯤ ꯑꯁꯤ ꯏꯝꯐꯥꯜꯗꯅ ꯊ꯭ꯔꯤ ꯍꯟꯗ꯭ꯔꯦꯠ ꯐꯤꯐꯇꯤꯒꯨꯝꯕ ꯄꯤꯔꯝꯒꯅꯤ ꯑꯗꯨ ꯊ꯭ꯔꯤ ꯍꯟꯗ꯭ꯔꯦꯠ ꯅꯠꯇ꯭ꯔꯥꯒ ꯊ꯭ꯔꯤ ꯁꯝꯊꯤꯡ ꯈꯪꯗꯦ
ꯍꯌꯦꯡꯗꯤ ꯂꯩꯒꯗ꯭ꯔꯣ ꯃꯣꯏ ꯏꯟꯇꯔꯚꯤꯌꯨ ꯆꯠꯈꯤꯗ꯭ꯔꯣ
ꯉꯁꯤ ꯑꯃꯨꯛ ꯑꯁ ꯉꯁꯤ ꯑꯃꯨꯛ ꯑꯥ ꯑꯃ ꯏꯟꯇꯔꯚꯤꯌꯨ ꯆꯠꯂꯦ ꯑꯗꯨꯒꯥ ꯕꯔꯥ ꯊꯤꯕꯁꯨ ꯆꯠꯂꯦ ꯍꯌꯦꯡꯗꯤ ꯀꯥꯏ ꯆꯠꯁꯤꯔ ꯈꯪꯗꯦ ꯑ ꯕꯔꯥꯒꯤ ꯋꯥꯔꯤ ꯍꯥꯏꯔꯒ ꯌꯥꯝ ꯋꯥꯏ ꯉꯁꯤ ꯆꯠꯄꯁꯦ ꯕꯔꯥꯗꯣ ꯑꯁꯤ ꯑꯣꯔꯤꯞ ꯄ‌ꯣꯛꯇꯒꯤ ꯊꯤ ꯊꯤꯔꯒ ꯂꯩꯀꯥꯏ ꯑꯅꯤ ꯑꯍꯨꯝꯅ‌ꯦꯕ ꯊꯤꯕꯗꯣ
ꯎꯝ ꯍ‌ꯣꯏ ꯑꯣ
ꯑꯥꯗ‌ ꯇꯥꯡꯕꯁꯨ ꯌꯥꯎꯋꯦ ꯑꯗꯨꯒ ꯅꯨꯄꯤ ꯈꯛꯇ ꯊꯝꯕꯁꯨ ꯌꯥꯎꯕ ꯑꯗꯨꯒ ꯅꯨꯄꯥ ꯈꯛꯗ ꯊ ꯊꯝꯕꯁꯨ ꯌꯥꯎꯕ ꯑꯗ ꯑ ꯑꯃꯨꯛ ꯃꯤꯛꯁ ꯇꯧ ꯑꯥ ꯍꯥꯏ ꯅꯨ ꯄꯥꯒ ꯅꯨꯄꯤ ꯄꯨꯟꯕꯒꯤ ꯃꯐꯝꯗ ꯑꯃꯨꯛ ꯂꯥꯛꯑꯗꯤ ꯔꯨꯝꯗꯨ ꯄꯤꯛꯄꯒꯨꯝꯕ ꯌꯥꯝꯅ ꯁꯥꯕꯒꯨꯝꯕ
ꯑꯣ ꯍ‌ꯣ ꯕꯔꯥ ꯚꯔꯥ ꯊꯤꯕꯁꯨ ꯋꯥꯗꯤ ꯋꯥꯕꯅꯤꯀꯣ
ꯋꯥꯥꯏ ꯍꯣꯏ
ꯅꯣꯏ ꯑꯝ ꯅꯣꯏ ꯄꯨꯟꯅ ꯅꯆꯤꯟ ꯅꯅꯥꯎ ꯂꯣꯏ ꯄꯨꯟꯅ ꯂꯩꯒꯦ ꯍꯥꯏꯔꯣ
ꯑꯥ ꯑꯗꯨꯃꯥꯏ ꯂꯩꯒꯦꯅꯥ ꯈꯟꯕ ꯎꯝ ꯅꯪ ꯈꯪꯉꯗꯤ ꯍꯥꯏꯕꯤꯔꯑꯣꯅꯦ
ꯏꯁ ꯑꯩꯗꯤ ꯀꯃꯥꯏ ꯈꯪꯗꯣꯏꯅꯣꯅꯦ ꯑꯩ ꯁꯤꯗ ꯑ ꯍꯟꯇꯛ ꯈꯛꯇ ꯂꯥꯛꯄꯒꯤ
ꯎꯝ ꯅꯪꯅ ꯈꯪꯅꯕ ꯃꯤ ꯏꯝꯐꯥꯜꯗ ꯂꯩꯔꯗꯤ ꯁꯤ ꯁ꯭ꯋꯥꯏꯁꯦ ꯑꯗꯨꯝ ꯀꯩ ꯍꯥꯏꯗꯔꯥ ꯑꯁꯤ ꯀꯣꯂꯦꯖꯀ ꯅꯛꯄꯁꯦ ꯃꯐꯝꯗ ꯂꯩꯅꯤꯡꯕ ꯃꯣꯏꯁꯦ ꯁ꯭ꯋꯥꯏꯗ ꯂꯩꯕꯁꯦ ꯑꯁ ꯌꯥꯝꯁꯨ ꯁꯥꯏꯌꯦ ꯁꯥꯕꯁꯦ ꯑꯃꯅꯦ ꯃꯂ ꯃꯔꯝ ꯑꯃꯅꯦ
ꯑꯣ
ꯑꯗꯨꯒ ꯏꯁꯤꯡꯁꯦ ꯃꯔꯥꯡ ꯌꯥꯝ ꯀꯥꯏ ꯑꯗꯨꯁꯨꯅꯦ ꯑꯗꯨꯒ ꯕꯔꯥꯁꯦ ꯀꯩ ꯍꯥꯏꯗꯔꯥ ꯕꯔꯥꯁꯦ ꯌꯥꯝ ꯀꯩ ꯍꯥꯏꯗꯔꯥ ꯑ ꯇꯥꯡꯕ ꯍꯥꯏꯕ ꯇꯥꯔꯦ ꯗꯁꯕꯤꯟꯒꯤ ꯃꯥꯃꯟꯐꯥꯎ ꯂꯧꯋꯤꯅꯦ ꯃꯣꯏꯁꯦ ꯏꯁꯤꯡꯒꯤꯁꯨ ꯃꯩꯒꯤꯁꯨ
ꯎꯝ
ꯑꯗꯨ ꯍ‌ꯦꯗꯤ ꯍꯦꯟ ꯃꯟꯗ꯭ꯔꯣ ꯍꯥꯏꯕ ꯑꯗꯨꯒꯤ ꯑꯩꯅ ꯑꯁ ꯆꯦꯟꯖ ꯇꯧꯔꯣ ꯅꯣꯏꯒꯤꯁꯤ ꯅꯦꯠꯋꯥꯛ ꯅꯨꯡꯉꯥꯏꯇꯕꯒ ꯁꯥꯕꯒ ꯏꯁꯤꯡ ꯗꯨꯒꯥ
ꯅꯣꯏ ꯍꯥꯟꯅ ꯂꯩꯐꯝꯗꯨꯗꯤ ꯀꯃꯥꯏ ꯀꯔꯤ ꯇꯧꯔꯒꯦ ꯑꯗꯨꯗꯤ ꯏꯁꯤꯡ ꯅꯨꯡꯉꯥꯏꯅꯥ
ꯑꯩ ꯂꯩꯕꯗꯨ꯭ꯔꯣ
ꯑꯣ ꯑꯣ ꯍꯣꯏ
ꯑꯁ ꯑꯗꯨꯗꯣ ꯐꯔꯞ ꯌꯥꯝ ꯇꯥꯕ ꯏꯃꯥꯟꯅꯕꯤꯗꯨ ꯌꯨꯝ ꯆꯠꯈꯤꯅ
ꯎꯝ꯫
ꯑꯗꯨꯒꯤ ꯃꯥ ꯂꯥꯛꯅꯤꯉꯥꯏꯁꯨ ꯈꯪꯗꯦꯕ ꯁꯤꯌꯣꯔ ꯑꯣꯏꯗꯦꯕ